ꯍꯜꯂꯣ ꯚꯥꯏ ꯅꯨꯡꯉꯥꯏꯔꯤꯕꯣ ꯀꯃꯣ ꯀꯃꯥꯏ ꯀꯃꯥꯏꯅ ꯇꯧꯔꯤꯒꯦ
ꯎꯝ
ꯀꯃꯥꯏ ꯀꯃꯥꯏ ꯇꯧꯔꯤꯒꯦ ꯅꯪꯕꯣ
ꯀꯩꯁꯨ ꯚꯥꯏ ꯍꯥꯟꯅꯒꯤ ꯆꯥꯡꯗꯨꯅꯤꯗ ꯀꯩꯁꯨ ꯑꯍꯦꯟꯕ ꯇꯧꯗꯦ ꯋꯥꯠꯁꯨ ꯋꯥꯠꯇꯦ ꯌꯨꯝꯗ ꯈꯔ ꯂꯩ ꯈꯔ ꯇꯧꯔꯒ ꯑꯗꯨꯝ ꯂꯩꯔꯤ ꯑꯗꯨꯅꯤ ꯑꯩꯈꯣꯏ ꯚꯥꯏꯗꯤ ꯀꯃꯥꯏ ꯀꯃꯥꯏ ꯇꯧꯔ ꯀꯩꯗꯧꯔꯒ ꯂꯦꯜꯂꯤꯒꯦ
ꯈꯪꯗꯦꯕꯣ ꯑꯩꯁꯨ ꯀꯩꯅꯣ ꯑꯦꯛꯖꯥꯝ ꯂꯣꯏꯕꯗꯒꯤ ꯀꯔꯤꯝ ꯀꯩꯅꯣ ꯇꯧꯗ꯭ꯔꯤ ꯁꯨꯃꯥꯏ ꯁꯨꯝ ꯂꯩꯔꯤ
ꯈꯪꯗꯦꯗ ꯀꯩꯅꯣꯝꯃ ꯁꯨꯝ ꯌꯦꯡꯉꯝꯃꯤꯅ ꯏꯟꯗꯤꯌꯥꯟ ꯍꯤꯁꯇ꯭ꯔꯤꯒꯤ ꯃꯔꯝꯗ ꯁꯨꯝ ꯀꯩ ꯀꯩꯅ ꯈꯔ ꯁꯨꯝ ꯌꯦꯡ ꯁꯥꯟꯅꯔꯝꯃꯤꯅꯝ ꯅꯩꯁꯨ ꯇꯧꯐꯝ ꯈꯪꯗꯦꯗ
ꯀꯩꯅꯣ ꯇꯧꯁꯤꯔꯣ ꯚꯏ ꯍꯣꯏ ꯑꯦꯛꯖꯥꯝ ꯂꯣꯏꯕꯗ ꯑꯗꯒꯤ ꯄꯨꯟꯗꯕꯁꯨ ꯀꯨꯏꯔꯦ ꯍꯥꯏꯗꯤ ꯁꯨꯝ ꯀꯩꯅꯣ ꯃꯥꯏꯟ ꯐ꯭ꯔꯦꯁ ꯔꯤꯐ꯭ꯔꯦꯁ ꯇꯧ ꯐ꯭ꯔꯦꯁ ꯇꯧꯊꯣꯛꯄ ꯑꯣꯏꯅ ꯍꯥꯏꯗꯤ ꯍꯥꯏꯀꯤꯡꯒꯨꯝꯕ ꯀꯩꯅꯣꯒꯨꯝꯕ ꯀꯦꯝꯄꯤꯡꯒꯨꯝꯕ ꯃꯆꯥ ꯑꯃꯇꯪ ꯆꯠ ꯊꯣꯛꯣꯛ ꯁꯤꯔꯣ ꯀꯩꯅꯣꯁꯨ ꯊꯦꯡꯕꯨꯡꯁꯨ
ꯎꯝ ꯍꯣꯏ ꯍꯣꯏ ꯑꯩꯈꯣꯏ ꯎꯝ
ꯑꯗꯨꯒ ꯑꯩꯈꯣꯏ ꯏꯃꯥꯟꯅꯕ ꯑꯩꯈꯣꯏ ꯃꯔꯤ ꯃꯉꯥ ꯇꯧꯔꯒ ꯀꯦꯝꯄꯤꯡ ꯃꯆꯥ ꯑꯃꯇꯪ ꯆꯠꯁꯤꯔꯣ
ꯆꯠꯁꯦ ꯆꯠꯁꯦ ꯑꯗꯣ ꯀꯦꯝꯄꯤꯡ ꯀꯩꯅꯣ ꯇꯦꯡꯒꯨꯝꯕ ꯀꯩꯒꯨꯝꯕꯗꯨꯗꯤ ꯑꯃꯨꯛ ꯂꯩꯅꯈꯤꯗ꯭ꯔꯅꯦ ꯑꯩꯈꯣꯏꯕ
ꯑ ꯀꯩꯅꯣꯒꯨꯝꯕꯗꯨꯗꯤ ꯚꯥꯏ ꯌꯦꯡ ꯇꯥꯔꯦꯅ ꯍꯥꯏꯗꯤ ꯇꯦꯟ ꯌꯥꯝꯗ꯭ꯔꯕꯗ ꯑꯅꯤ ꯅꯠꯇ꯭ꯔꯒ ꯑꯍꯨꯝꯒꯨꯝꯕꯗꯤ ꯆꯪꯉꯦꯕꯀꯣ ꯂꯩꯕꯗꯣ ꯍꯧꯖꯤꯛ ꯐꯔꯛ ꯇꯥꯏ ꯍꯥꯏꯔꯒꯁꯨ ꯋꯥꯏꯕꯝ ꯋꯥꯏꯐꯝ ꯂꯩꯌꯦꯕꯀꯣ
ꯎꯝ
ꯑꯗꯨꯗꯒꯤ ꯋꯥꯏꯁꯦ ꯍꯥꯏꯔ ꯍꯣꯏ ꯆꯤꯌꯔ ꯀꯩꯀꯩꯗꯨꯕꯨꯗꯤ ꯑꯩꯒꯤ ꯂꯩꯌꯦꯕꯀꯣ
ꯎꯝ
ꯑꯗꯣ ꯑꯗꯨꯃꯥꯏꯅ ꯋꯥꯏꯁꯦ ꯍꯥꯏꯔ ꯅꯠꯇ꯭ꯔꯒ ꯂꯩꯁꯦ ꯂꯩꯁꯦ ꯍꯥꯏꯗꯁꯨꯚꯥꯏ ꯀꯩꯁꯨ ꯇꯥꯡꯗꯦꯗ ꯂꯨꯄꯥ ꯂꯤꯁꯤꯡ ꯑꯃ ꯄꯤꯕ ꯑ ꯑꯃ ꯆꯧꯉꯥ ꯄꯤꯅꯕ ꯑꯗꯨꯃꯥꯏꯅ ꯄꯤꯅꯕ ꯉꯥꯛꯇꯅꯦꯕ ꯊꯦꯡꯅ ꯑꯩꯗꯤ ꯂꯩꯕꯅ ꯐꯕ꯭ꯔꯅ ꯈꯜꯂꯦ ꯍꯥꯏꯗꯤ ꯋꯥꯏꯕꯒꯤ ꯅꯣꯡꯃ ꯋꯥꯏꯕꯒꯤ ꯂꯨꯄꯥ ꯆꯥꯝꯃ ꯆꯅꯤ ꯆꯥꯝꯃ ꯆꯅꯤ ꯄꯝꯗꯨ ꯁꯔꯨꯛ ꯊꯥꯡꯉꯩ ꯁꯦꯡꯅ ꯂꯩꯍꯧꯕꯗꯨꯅ ꯐꯕ꯭ꯔꯅꯗꯤ ꯈꯜꯂꯦ ꯑꯩꯅ ꯀꯩꯅꯣꯗ ꯌꯦꯡꯕꯅꯦ ꯑꯣꯟꯂꯥꯏꯟꯗ ꯌꯦꯡꯕꯅꯦꯕ ꯀꯩꯁꯨ ꯇꯥꯡꯗꯦꯕ ꯄꯣꯠꯇꯣ ꯇꯨ ꯄꯥꯔꯁꯟꯒꯤꯗ
ꯑꯩꯅ ꯑꯃꯨꯛ ꯈꯜꯂꯤꯁꯤꯅ ꯑꯃꯨꯛ ꯑꯩꯈꯣꯏꯗꯤ ꯌꯥꯝ ꯇꯣꯏꯅꯁꯨ ꯆꯠꯄ ꯅꯠꯇꯦꯗꯅ ꯍꯥꯏꯀꯤꯡ ꯅꯨꯡꯀꯤꯡꯒ ꯑꯗꯨꯗꯤ ꯅꯣꯡ ꯐꯥꯗꯣꯛ ꯆꯠꯄꯗꯨ ꯑꯃꯣꯛ ꯄꯤꯁꯜꯂꯒ ꯄꯩꯁꯥ ꯃꯥꯡꯍꯟꯕꯗꯣ ꯄꯥꯝꯃꯨꯕ꯭ꯔꯥꯅꯁꯨ ꯈꯟꯕ ꯑꯗꯨꯅꯤꯗ
ꯑ ꯂꯩꯗ꯭ꯔꯒꯁꯨ ꯚꯥꯏ ꯍꯥꯏꯗꯤ ꯆꯠꯇꯣꯏ ꯆꯠꯇꯤ ꯆꯠꯇꯣꯔꯕꯅꯤꯅ ꯍꯥꯏꯗꯤ ꯋꯥꯏꯗꯕꯗꯤ ꯌꯥꯔꯔꯣꯏꯗꯅ ꯑꯗꯨꯅ ꯄꯩꯁꯥꯗꯣ ꯌꯥꯝꯗ꯭ꯔꯕꯗ ꯂꯨꯄꯥ ꯆꯅꯤ ꯆꯍꯨꯝꯗꯤ ꯍꯥꯏꯔꯛꯑꯅꯦꯕ ꯍꯥꯏꯗꯤ ꯇꯦꯟ ꯋꯥꯏꯕꯅꯦ ꯆ꯭ꯔꯥ ꯋꯥꯏ ꯃꯤꯅꯠ ꯋꯥꯏꯕꯅꯦ ꯑꯗꯨꯗꯒꯤ ꯇꯦꯕꯜ ꯑꯃ ꯌꯥꯎꯗꯕ ꯌꯥꯔꯣꯏ ꯑꯗꯨꯅ ꯄꯩꯁꯥꯗꯣ ꯑꯗꯨꯝ ꯆꯠꯀꯅꯦꯕꯀꯣ
ꯍꯣꯏ ꯍꯣꯏ
ꯊꯥꯡꯉꯩ ꯁꯦꯡꯅ ꯀꯩꯅꯣ ꯇꯧꯁꯤꯔꯥ ꯁꯤꯅꯤ ꯂꯩꯁꯤꯔꯥ ꯁꯤꯅꯤ
ꯂꯩꯕ ꯌꯥꯕꯕꯨꯗꯤ ꯌꯥꯏ ꯑꯩꯈꯣꯏ ꯈꯔ ꯑꯩꯈꯣꯏ ꯈꯔ ꯈꯥꯏꯅꯔꯒ ꯈꯣꯠꯂꯒ ꯇꯧꯔꯒ
ꯎꯝ ꯍꯥꯏꯗꯤ ꯑꯗꯨ ꯑꯣꯏꯔꯒ ꯚꯥꯏ ꯅꯠꯇ꯭ꯔꯁꯨ ꯑꯩꯈꯣꯏꯅ ꯈꯔ ꯂꯩꯁꯜꯂ ꯊꯝꯃꯦꯗꯅ
ꯎꯝ
ꯀꯩꯅꯣ ꯇꯧꯕ ꯔꯦꯟ ꯑꯣꯏꯅ ꯁꯟꯗꯣꯛꯄ ꯑꯩꯈꯣꯏ ꯑꯩꯅ ꯑꯃꯨꯛ
ꯌꯥꯏꯌꯦ ꯑꯗꯨꯁꯨ ꯑꯩꯈꯣꯏꯁꯨ ꯀꯥꯟꯅꯕ ꯃꯣꯏꯁꯨ ꯀꯥꯟꯅꯕ
ꯍꯣꯏ ꯍꯥꯏꯗꯤ ꯑꯩꯈꯣꯏꯅ ꯂꯩꯁꯜꯂꯨꯔꯤꯕ ꯄꯣꯠꯇꯣ ꯍꯥꯏꯗꯤ ꯑꯃꯨꯛ ꯃꯥꯡꯉꯟꯗꯕ ꯍꯥꯏꯇꯥꯔꯦ ꯃꯣꯏ ꯑꯩꯈꯣꯏꯅ ꯑꯃꯨꯛ ꯁꯟꯇꯣꯛꯑꯒ ꯄꯩꯁꯥꯗꯣ ꯑꯃꯨꯛ ꯇꯥꯟꯖꯟꯕ ꯍꯥꯏꯇꯥꯔꯦ ꯑꯗꯨꯒ ꯑꯩꯈꯣꯏ ꯆꯠꯅꯤꯡ ꯀꯥꯟꯗ ꯑꯃꯨꯛ ꯄꯨꯔ ꯆꯠ ꯌꯥꯏꯗꯅ
ꯃꯥꯅꯦ ꯃꯥꯅꯦ ꯌꯥꯝ ꯐꯖꯕ ꯄꯣꯂꯤꯁꯤ
ꯍꯥꯏꯗꯤ ꯀꯩꯅꯣ ꯍꯥꯏꯗꯤ ꯀꯥꯟꯅꯕꯗꯣ ꯑꯅꯤꯃꯛ ꯂꯧꯕ ꯍꯥꯏꯇꯥꯔꯦ
ꯎꯝ ꯂꯤꯟꯁꯨ ꯁꯤꯕ ꯆꯩꯁꯨꯁꯨ ꯇꯦꯛꯇꯕ
ꯑꯥ ꯁꯨꯃꯥꯏꯅ ꯑꯩ ꯈꯜꯂꯤꯅꯦ ꯁꯨꯝ ꯍꯥꯏꯗꯤ ꯑꯩꯒꯤꯁꯨ ꯁꯨꯝ ꯂꯩꯁꯦ ꯂꯤꯗꯅ ꯄꯣꯠ ꯆꯩꯁꯨ ꯑꯌꯥꯝꯕ ꯍꯥꯏꯗꯤ ꯋꯥꯏꯕꯒꯤ ꯔꯦꯟꯒꯤ ꯊꯝ ꯇꯣꯡꯑꯒ ꯑꯩ ꯅꯣꯡꯃꯗ ꯌꯥꯡꯈꯩꯕꯨ ꯂꯧꯔꯁꯨ ꯆꯥꯝꯕꯕꯨ ꯂꯧꯔꯁꯨ ꯏꯟꯀꯝꯅꯤꯅ
ꯃꯥꯅꯦ ꯃꯥꯅꯦ ꯈꯤꯠꯇꯗꯁꯨ ꯀꯥꯟꯅꯗꯣꯏꯅꯦ ꯑꯩꯈꯣꯏ ꯍꯧꯖꯤꯛ ꯁꯨꯐꯝ ꯅꯣꯐꯝ ꯈꯪꯗꯒꯩ ꯂꯩꯔꯤꯁꯦ
ꯎꯝ ꯂꯩꯁꯜꯂꯨꯔꯤꯕ ꯄꯣꯠꯁꯦ ꯑꯔꯦꯝꯕꯗ ꯃꯥꯡꯍꯟꯕ ꯍꯥꯏꯗ
ꯎꯝ ꯎꯝ ꯑꯗꯨ ꯆꯠꯄꯗꯤ ꯀꯩ ꯅꯨꯃꯤꯗ ꯆꯠꯁꯦ ꯍꯥꯏꯅ ꯈꯅꯔꯤꯒꯦ
ꯆꯠꯄ ꯍꯥꯏꯁꯦ ꯊꯦꯡꯕꯨꯡ ꯊꯣꯛꯂꯛꯑꯅꯦꯕ ꯗꯦꯠ ꯇ꯭ꯋꯦꯟꯇꯤ ꯐꯥꯏꯚꯇ ꯑꯗꯨꯒ ꯆꯠꯄꯗꯣ ꯊꯥꯔꯇꯤꯗꯕꯨ ꯑꯣꯏꯔꯁꯨ ꯏꯀꯨꯏ ꯀꯨꯏꯗꯅ ꯑꯗꯨꯝ ꯁꯤꯟꯖꯤꯟꯕ ꯌꯥꯔꯦꯗꯅ ꯑꯗꯨꯒꯤꯗꯤ ꯌꯥꯗ꯭ꯔꯣ
ꯍꯥꯥ
ꯏꯀꯨꯏ ꯀꯨꯏꯗꯅ ꯑꯗꯨꯝ ꯁꯤꯟꯖꯟꯕ ꯌꯥꯔꯦꯗꯅ ꯑꯗꯨꯒꯤꯗꯤ ꯑꯗꯨꯝ ꯁꯪꯅꯕ ꯃꯇꯝ ꯑꯃ ꯌꯦꯡꯉꯒ ꯍꯥꯏꯗꯤ ꯀꯩꯁꯨ ꯃꯌꯦꯛ ꯆꯪꯕ ꯄꯣꯠ ꯅꯠꯇꯕꯅꯤꯅ ꯑꯩꯅ ꯀꯩꯅꯣꯒꯤ ꯇꯦꯝꯅꯨꯡ ꯒꯤ ꯍꯥꯏꯗꯤ ꯀꯩꯅꯣꯗꯣ ꯍꯥꯏꯐꯦꯠꯇꯤ ꯍꯪꯉꯕꯅꯦꯕ ꯑꯩꯅ ꯋꯥꯏꯐꯝ ꯈꯣꯠꯐꯝꯒꯤꯗꯣ ꯑꯗꯤ ꯋꯥꯏ ꯋꯥ ꯋꯥꯏ ꯨ ꯀꯩꯅꯣ ꯐꯔ ꯇꯥꯅꯩ ꯍꯥꯏꯔꯁꯨ ꯋꯥꯏꯕꯨ ꯋꯥꯏꯔꯁꯨ ꯀꯩꯅꯣ ꯂꯩꯕꯨ ꯂꯩꯔꯁꯨꯅ ꯍꯥꯏꯗꯤ ꯑꯃ ꯀꯩꯅꯣ ꯊꯝꯃꯒ ꯕꯦꯀꯤꯡ ꯊꯝꯕꯅ ꯐꯩꯌꯦꯅ
ꯀꯩꯅꯣ ꯑꯗꯨꯗꯨꯕꯨ ꯑꯩꯈꯣꯏ ꯁꯤꯗ ꯌꯣꯜꯂꯕꯅ‌ꯦ ꯑꯣꯟꯂꯥꯏꯟꯗꯒꯤ ꯆꯦꯟꯗꯗꯤ ꯐꯪꯒꯗ꯭ꯔꯣ
ꯂꯩꯕꯁꯨ ꯂꯩꯕꯁꯨ ꯐꯪꯉꯦ ꯑꯗꯣ ꯁꯤꯌꯥꯔ ꯀꯩꯀꯩꯕꯨꯗꯤ ꯐꯪꯉꯦ ꯑꯗꯨꯒ ꯀꯩꯅꯣꯗꯁꯨ ꯑꯩꯅ ꯗꯥꯏꯔꯦꯛ ꯑꯣꯟꯂꯥꯏꯟꯗꯒꯤ ꯆꯦꯟꯅꯤꯡꯕ ꯍꯥꯏꯗꯤ ꯀꯩꯅꯣꯗꯣ
ꯍ ꯑꯗꯣ ꯍꯣꯏ ꯑꯗꯨꯗ ꯑꯣꯂꯥꯏ ꯆꯦꯟꯕꯁꯤꯅ ꯑꯃꯨꯛ ꯃꯇꯝ ꯑꯃꯨ ꯈꯔ ꯆꯪꯉꯤꯗꯅ
ꯎꯝ ꯎꯝ
ꯖꯨꯅꯤꯗꯗ ꯑꯩꯅ ꯅꯪ ꯈꯨꯗꯛꯇ ꯈꯔ ꯊꯨꯅ ꯆꯠꯁꯦ ꯍꯥꯏꯕꯗꯨ ꯅꯪꯒꯗ꯭ꯔꯅ ꯍꯪꯉꯤꯕ ꯑꯩꯅ
ꯑꯗꯨꯅꯤ ꯅꯪꯕꯁꯨ ꯌꯥꯏꯗ ꯍꯧꯖꯤꯛꯇꯒꯤ ꯀꯩꯅꯣ ꯇꯧꯔ ꯈꯟꯅꯑꯗꯤ
ꯑꯣ ꯑꯗꯨꯗ ꯍꯥꯏꯗꯤ ꯑꯩꯈꯣꯏ ꯃꯅꯤꯄꯨꯔꯗꯗꯤ ꯗꯤꯂꯤꯚꯔꯤ ꯁꯥꯔꯚꯤꯁꯁꯦ ꯌꯥꯝꯗ꯭ꯔꯕꯗ ꯃꯤꯅꯤꯃꯝꯗ ꯇꯦꯟ ꯑꯣ ꯇꯦꯟ ꯗꯦꯖꯀꯗꯤ ꯑꯗꯨꯝ ꯆꯪꯉꯦꯕ ꯑꯃꯨꯛ ꯑꯩꯈ‌ꯣꯏ ꯃꯟꯅꯤꯄꯨꯔꯗꯗꯤ ꯗꯂꯤꯕꯔꯤꯁ ꯍꯥꯏꯗꯤ ꯀꯩꯒꯤ ꯅꯣꯡꯖꯨ ꯈꯪꯗꯦ ꯑꯗꯩꯗꯤ ꯍꯧꯖꯤꯛꯇꯤ ꯅꯣꯡꯖꯨ ꯊꯥ ꯑꯣꯏꯔꯦ ꯂꯝꯕꯤ ꯂꯝ ꯉꯥꯡꯒ ꯐꯅꯗꯕꯩꯔꯥ ꯀꯩꯒꯤꯅꯣ ꯗꯗꯤꯜ ꯍꯦꯛꯇ ꯂꯩꯕꯅꯦꯕ
ꯎꯝ ꯑꯗꯨꯕꯨꯗꯤ ꯑꯗꯨꯗꯣ ꯍꯥꯏꯗꯤ ꯍꯥꯏꯗꯤ ꯌꯥꯝ ꯀꯩꯅꯣ ꯇꯧꯔꯨꯒ ꯋꯥ ꯅꯠꯇꯦꯗ ꯁꯨꯝ ꯑꯦꯛꯖꯥꯝꯒꯤ ꯏꯁꯇ꯭ꯔꯦꯁ ꯂꯩꯔꯨꯒꯅꯨ ꯚꯥꯏ ꯑꯗꯣ ꯑꯩꯈꯣꯏ ꯃꯌꯥꯝ ꯁꯨꯝ ꯄꯨꯜꯂꯒ ꯅꯨꯡꯉꯥꯏꯕ ꯍꯥꯏꯐꯦꯠ ꯀꯩꯅꯣ ꯇꯧꯊꯣꯛ ꯏꯟꯖꯣꯏ ꯇꯧꯊꯣꯛꯄꯗꯤ ꯌꯥꯏꯗꯅ ꯍꯣꯏ ꯄꯨꯟꯗꯕꯁꯨ ꯀꯨꯏꯔꯦ ꯍꯣꯏ ꯌꯥꯝꯅ ꯆꯠꯂ‌ꯣꯏꯁꯦ ꯌꯥꯝ ꯆꯠꯂ ꯀꯩꯗꯧꯕꯗꯨꯅꯣ ꯑꯩꯈꯣꯏ ꯑꯩꯈꯣꯏ ꯀꯩꯅꯣ ꯇꯧꯕ ꯒꯨꯝ ꯃꯔꯤ ꯅꯨꯡꯉꯥꯏꯅ ꯁꯠꯈ꯭ꯔ ꯂꯣꯏꯔꯦ ꯒꯌ꯭ꯥꯟ ꯇꯥꯅ ꯢꯪꯅ ꯏꯪꯅ ꯑꯥꯗ ꯂꯩꯔꯨꯔꯨ ꯂꯣꯏꯔꯦ ꯑꯗꯨꯒ ꯅꯣꯡꯉꯥꯜꯂ ꯐꯠ ꯀꯨꯝꯃ ꯂꯣꯏ ꯀꯩꯕꯨ ꯇꯧꯔꯨꯅꯦꯒꯦ
ꯆꯠꯄꯗꯤ ꯚꯥꯏ ꯑꯈꯣꯏ ꯆꯠꯇꯣꯏ ꯃꯐꯝꯖꯦ ꯈꯣꯡ ꯈꯣꯡ ꯂꯝꯕꯤ ꯑꯣꯏꯒꯗ꯭ꯔꯥ ꯒꯥꯔꯤ ꯂꯝꯕꯤ ꯑꯣꯏꯒꯗ꯭ꯔꯥ
ꯈꯣꯡ ꯂꯝꯕꯤ ꯑꯣꯏꯕꯖꯨ ꯂꯩꯌꯦꯕꯀꯣ ꯚꯥꯏ ꯑꯗꯣ ꯒꯥꯔꯤ ꯂꯝꯕꯤ ꯑꯣꯏꯕꯖꯨ ꯂꯩꯌꯦꯕꯀꯣ ꯈꯣꯏꯅ ꯁꯨꯝ ꯒꯥꯔꯤꯗ ꯑꯣꯏꯅ ꯊꯧꯒꯠꯁꯤꯔꯅ
ꯍꯣꯏ ꯑꯗꯨꯅꯨ ꯈꯜꯂꯤꯕ ꯍꯥꯏꯗꯤ ꯒꯥꯔꯤꯗꯣ ꯅꯨꯃꯤꯗꯥꯡꯖꯨ ꯍꯨꯟꯇꯣꯛꯑꯝꯕꯗꯨ ꯅꯨꯡꯉꯥꯏꯇꯦꯗꯅ ꯃꯇꯝꯖꯨ ꯐꯠꯇꯦ
ꯎꯝ ꯍꯥꯏꯗꯤ ꯏꯅꯥꯛꯇ ꯊꯝꯕꯅꯤ ꯗꯤ ꯐꯩꯗꯅ ꯍꯥꯏꯗꯤ ꯀꯩꯅꯣ ꯑꯣꯏꯖꯗꯦꯗꯅ ꯚꯥꯏ ꯍꯥꯏꯗꯤ ꯃꯥꯡꯒꯔꯣ ꯈꯣꯠꯈ꯭ꯔꯣ ꯎꯝ ꯃꯊꯥ ꯁꯥꯅꯗꯣꯏꯅꯦꯕ ꯍꯦꯛꯇ ꯎꯝ ꯀꯩꯅꯣ ꯇꯧꯕ꯭ꯔꯥꯕꯨ ꯀꯦꯝ ꯄꯤꯟꯖꯠ ꯄ꯭ꯔꯣ ꯃꯊꯥ ꯑꯃꯨꯛ ꯁꯥꯟꯅꯅꯦꯕ ꯗꯤ ꯍꯥꯏꯗꯤ ꯈꯖꯤꯛ ꯈꯔꯥꯞ ꯄꯤꯅꯕꯖꯨ ꯑꯝꯇ ꯅꯠꯇ꯭ꯔꯦ ꯍꯥꯏꯗꯤ ꯇꯥꯡꯖꯔꯤꯕ ꯉꯥꯛꯇꯅꯤꯅꯀꯣ ꯑꯗꯨ ꯍꯥꯏꯗꯤ ꯑꯔꯦꯝꯕ ꯃꯥꯡ ꯄꯥꯃꯨꯏꯗꯅ
ꯃꯥꯅꯦ ꯃꯥꯅꯦ ꯂꯩ ꯑꯗꯨꯒꯨꯝꯕ ꯂꯩꯅ ꯍꯣꯠꯅꯕꯗ ꯋꯥꯒꯄꯣꯠꯅꯦꯕ ꯎꯝ ꯍꯣꯏ ꯍꯣꯏ ꯑꯗꯨꯗꯨꯃ ꯊꯨꯅ ꯆꯠꯁꯟꯅꯕ ꯇꯧꯁꯤ ꯊꯤꯟꯗꯗꯅ ꯀꯥꯟꯅꯗꯦ
ꯑꯗꯨ ꯗꯨ ꯑꯃ ꯇꯧꯔꯖꯦ ꯑꯗꯨꯗꯤ ꯍꯥꯏꯗꯤ ꯅꯛꯁꯟꯅꯔꯥꯀꯥꯟꯗ ꯀꯔꯤ ꯀꯃꯥꯏꯅ ꯇꯧꯒꯦ ꯍꯥꯏꯗꯤ ꯀꯟꯇꯔꯤꯕꯨꯁꯟ ꯀꯟꯇ꯭ꯔꯤꯕ꯭ꯌꯨꯁꯟꯅ ꯀꯌꯥ ꯀꯌꯥ ꯇꯧꯖꯤꯒꯦ ꯑꯗꯨꯒ ꯀꯔꯤ ꯀꯔꯝꯕ ꯃꯐꯝꯗ ꯆꯠꯁꯤꯒꯦ ꯍꯥꯏꯕꯗꯣ
ꯀꯟꯇ꯭ꯔꯤꯕ꯭ꯨꯁꯟꯖꯦ ꯚꯥꯢ ꯀꯩꯁꯥꯝ ꯀꯟꯅꯗꯤ ꯆꯠꯅꯔꯦ ꯍꯥꯏꯗꯤ ꯇꯦꯟ ꯂꯧꯕꯒꯤ ꯆꯅꯤ ꯆꯅꯤ ꯑꯃꯒ ꯄꯥꯔꯣ ꯀꯣ ꯊꯥꯎꯁꯦꯟ ꯆꯥꯃꯃꯃꯝ ꯄꯥꯔꯣ ꯑꯗꯒꯤ ꯏꯟꯖꯥꯡ ꯅꯥꯄꯤ ꯍꯥꯏꯗꯤ ꯑꯈꯣꯏ ꯆꯥꯅꯕ ꯀꯩꯀꯩ ꯈꯔ ꯂꯩꯕꯒꯤ ꯆꯅꯤ ꯆꯅꯤ ꯍꯩ ꯕꯩ ꯑꯗꯨꯝ ꯑꯟꯗꯔ
ꯑꯥ ꯐꯥꯏ ꯍꯟꯗ꯭ꯔꯦꯠ ꯃꯨꯛ ꯅꯩ
ꯑꯗꯨꯗꯤ ꯑꯃꯨꯛ ꯀꯧꯗꯧ ꯃꯥꯜꯂꯤꯕ ꯑꯩꯅ
ꯑ ꯍꯣꯏꯅꯦ ꯁꯤꯛꯁ ꯍꯟꯗ꯭ꯔꯦꯗ ꯁꯨꯃꯥꯏꯅ ꯑꯣꯏꯔꯁꯨꯀꯣ
ꯆꯥꯅꯕ ꯌꯥꯎꯔꯛꯄꯅꯤꯅ ꯂꯟ ꯆꯥꯎꯔꯛꯄꯅꯤꯅꯀꯣ
ꯎꯝ ꯍꯥꯏꯗꯤ ꯅꯨꯡꯗꯥꯡ ꯑꯗꯣꯃ ꯀꯩꯅꯣ ꯑꯗꯨꯝ ꯇꯧꯗ꯭ꯔꯕꯅꯤꯅꯀꯣ
ꯥ ꯑꯗꯨꯗ ꯀꯥꯈꯠꯂꯒ ꯀꯥꯡꯁꯣꯏꯗꯤ ꯀꯩꯁꯨ ꯆꯥꯥꯁꯦ ꯌꯥꯅꯔꯔꯣꯏꯕ
ꯍꯣꯏ
ꯌꯦꯜꯂꯥ ꯀꯩꯩꯅꯣꯃ ꯆꯖꯤ ꯀꯝꯄꯜꯁꯥꯔꯤ ꯍꯥꯏꯅꯔꯛꯑꯅꯦꯕ ꯑꯗꯨꯅ ꯕꯠꯖꯦꯠꯇꯣ ꯀꯧꯅꯦꯕ
ꯎꯝ ꯎꯝ ꯑꯗꯨꯗꯤ ꯑꯩꯈꯣꯏ ꯀꯩꯅꯣ ꯊꯤꯟꯕꯨꯡꯗꯣ ꯊꯣꯛꯂꯛꯑꯀꯥꯟꯗ ꯑꯩꯈꯣꯏꯈꯩ ꯑꯝꯛꯇꯪ ꯍꯥꯏꯗꯤꯀꯣ ꯃꯥ ꯊꯣꯛꯂꯛꯄꯩ ꯄꯨꯨꯟꯕ ꯑꯣꯏꯅ ꯀꯣꯐꯤ
ꯊꯦꯡꯃꯨꯡꯗꯨ ꯊꯂꯛꯄꯗ ꯍꯣꯏ ꯊꯦꯡꯃꯨꯡꯗꯨ ꯊꯂꯛꯄꯗ ꯇꯦꯡ ꯇꯦꯟꯗꯣ ꯑꯗꯨꯝ ꯑꯃ ꯑꯅꯤ ꯑꯗꯨꯝ ꯄꯥꯏꯍꯜꯂꯛꯑꯣꯗꯅ ꯃꯥ ꯆꯤꯟ ꯂꯦꯝꯃꯨ ꯍꯥꯏꯗꯣꯏ ꯖꯥꯠꯂ
ꯆꯤꯟꯕꯗꯤ ꯀꯩꯁꯨ ꯆꯤꯟꯕꯗꯤ ꯑꯣꯏꯔꯣꯏ ꯍꯥꯏꯗꯤ ꯃꯥꯡꯈꯤꯗ ꯅꯗꯤ ꯀꯣꯝꯗꯤ ꯀꯣꯝꯗꯣꯏꯅꯤ
ꯍꯣꯏ ꯍꯥꯏꯗꯤ ꯃꯃꯟꯁꯨ ꯑꯗꯨꯝ ꯈꯦꯠꯅꯔꯅꯦꯕ ꯈꯣꯏꯁꯤ
ꯇꯦꯟꯗꯣ ꯀꯩꯁꯨ ꯂꯤꯁꯤꯡ ꯑꯃꯒ ꯆꯅꯤ ꯆꯍꯨꯝ ꯂꯩꯌꯦꯕ ꯑꯣꯟꯂꯥꯏꯟꯗ ꯍꯥꯏꯗꯤ ꯇꯨ ꯄꯥꯔꯁꯦꯟꯒꯤꯗꯣ ꯃꯥꯅ ꯊꯣꯛꯂꯛꯄꯗ ꯄꯥꯏꯔꯛꯄꯗꯨꯃꯗꯤ ꯐꯩ ꯍꯥꯏꯗꯤ ꯗꯦꯂꯤꯕꯔꯤꯗꯨꯣ ꯑꯃꯨꯛ ꯀꯨꯏꯅꯤ ꯑꯃꯨꯛ ꯑꯗꯨꯗꯣ ꯇꯧꯅꯤ
ꯑꯗꯨꯅꯗꯤ ꯐꯩ ꯃꯉꯣꯟꯗ ꯍꯥꯏꯐꯦꯠ ꯍꯥꯏꯍꯧꯕꯅꯗꯤ ꯐꯩ ꯃꯥ ꯉꯜꯂꯤꯉꯩꯁꯤꯗ
ꯑꯩꯅꯤ ꯅꯅꯤ
ꯎꯝ ꯅꯅ ꯀꯩ ꯍꯥꯏꯀꯗꯣꯏꯅꯣ ꯈꯪꯗꯦꯅꯤ
ꯃꯥꯒꯤꯕꯨꯗꯤ ꯒꯦꯁ ꯉꯥꯛꯇꯅꯤ ꯚꯥꯏ
ꯎꯝ
ꯑꯗꯨ ꯅꯪꯕꯨ ꯆꯥꯛꯈꯤꯁꯤꯡꯒ ꯆꯥꯔꯕꯣ
ꯆꯥꯛ ꯆꯥꯗ꯭ꯔꯤꯌꯦ ꯚꯥꯏ ꯑꯩ ꯉꯁꯤꯗꯤ ꯍꯧꯈ꯭ꯔ ꯊꯦꯡꯗꯣꯛꯈ꯭ꯔꯦ ꯑꯗꯨꯒꯤ ꯍꯧꯒꯣꯛꯄ ꯀꯨꯏꯗ꯭ꯔꯤꯌꯦ
ꯀꯩꯗꯧꯔꯝꯃꯤꯅꯣ ꯅꯪꯕ
ꯑꯩ ꯀꯩꯅꯣꯝ ꯁꯨꯝ ꯌꯦꯡꯉꯝꯕꯅꯤꯗ
ꯍꯣꯏ ꯚꯥꯏ ꯑꯗꯨꯗꯤ ꯅꯪꯁꯨ ꯆꯥꯛ ꯏꯁꯤꯡꯗꯣ ꯆꯥꯊꯣꯛꯑꯣ ꯑꯩꯁꯨ ꯍꯥꯏꯗꯤ ꯊꯕꯛ ꯏꯟꯈꯥꯡ ꯈꯤꯇꯪ ꯂꯣꯏꯁꯜꯂꯨꯈꯤꯒꯦꯗ ꯃꯥ ꯊꯣꯛꯂꯛꯑꯒ ꯄꯥꯎ ꯐꯥꯎꯅꯔꯁꯦ
ꯍ ꯑꯩ ꯃꯥꯥꯏ ꯇꯔꯖꯦ
ꯀꯩꯅꯣ ꯇꯧꯅꯔꯒ ꯁꯤꯅ ꯁꯤꯅꯤꯅꯦ ꯑꯗꯣ ꯍꯥꯏꯅꯔꯁꯦ ꯊꯝꯃꯥꯒꯦꯀꯣ
ꯊꯝꯃꯣ ꯊꯝꯃꯣ ꯑꯣ